ꯁꯣꯝꯗꯦ ꯅꯨꯡꯉꯥꯏꯔꯤꯔꯤꯕ꯭ꯔꯣ ꯇꯥꯏ
ꯍꯅꯨꯡ ꯌꯦꯦ ꯍꯌꯦꯡꯗꯤꯣꯏ ꯀꯣꯏꯔꯨꯔꯁꯤꯔꯣ ꯏꯚꯤꯅꯤꯡ ꯋꯥꯏ ꯏꯚꯤꯅꯤꯡ ꯋꯥꯏꯗ ꯀꯪꯂꯥꯗꯣ ꯀꯣꯏꯔꯨꯔꯁꯦ
ꯍꯣꯏ ꯌꯥꯏꯌꯦꯦ
ꯑꯗꯨ ꯑꯗꯨꯅꯦ
ꯑꯗꯣ ꯑꯃꯗꯣ ꯌꯥꯔꯗꯤ ꯑꯗꯨꯝ ꯀꯣꯏꯕ ꯌꯥꯏꯗ
ꯍꯣꯏ ꯀꯣꯏꯔꯁꯦ ꯑꯗꯣ ꯁꯥꯏꯀꯜ ꯃꯆꯥꯗꯣ ꯅꯈꯣꯏ ꯒꯥꯔꯤ ꯑꯆꯧꯕꯗ ꯊꯝꯔꯒꯀꯣ ꯄꯨꯔꯅꯤ ꯁꯥꯏꯀꯜ ꯃꯆꯥꯗꯣ ꯏꯆꯥ ꯅꯨꯄꯥꯒꯤꯗꯣ ꯑꯗꯣ ꯊꯝꯂꯒ ꯝ ꯊꯥꯎꯤ ꯌꯥꯒꯅꯤꯅ ꯃꯅꯨꯡꯗ
ꯈꯪꯗꯦ ꯌꯥꯏ ꯍꯣꯏ ꯑꯗꯨꯝ ꯄꯨꯁꯤꯜꯂꯒ ꯊꯧꯕꯒꯨꯝ ꯇꯧꯋꯤꯗ
ꯑꯉꯥꯡꯒꯤꯗꯤꯅꯀꯣ
ꯎꯝ ꯑꯉꯥꯡꯁꯤꯡꯕꯨꯗꯤ ꯑꯗꯨꯝ ꯊꯧꯍꯟꯕꯒꯨꯝ ꯇꯧꯕꯅꯦ ꯊꯧꯍꯜꯂꯦ ꯊꯧꯍꯜꯂꯦ
ꯍꯌꯦꯡꯁꯦ ꯋꯦꯗꯔꯒꯤ ꯃꯇꯨꯡ ꯏꯟꯅ ꯀꯣ ꯅꯣꯡ ꯆꯨꯔꯗꯤ ꯆꯠꯂꯔꯣꯏꯁꯦ ꯅꯣꯡ ꯆꯨꯗ꯭ꯔꯗꯤ ꯑꯗꯨꯝ ꯆꯠꯁꯦꯕ ꯏꯚꯤꯅꯤꯡꯗ ꯅꯨꯡꯉꯥꯏꯅ ꯀꯣꯏꯔꯨꯔꯁꯦ ꯈꯩꯅꯥꯎ ꯃꯌꯥꯝꯅ ꯁꯨꯝ ꯈꯨꯜ ꯑꯁꯦ ꯍꯦꯛꯄꯗꯤ ꯌꯥꯗꯕꯅꯤꯅ
ꯑꯥ
ꯅꯠꯇ꯭ꯔꯣ
ꯃꯥꯟꯅꯒ ꯑꯃꯨꯛ ꯆꯠꯄ ꯅꯨꯡꯉꯥꯏꯔꯣꯏꯗ꯭ꯔꯣ ꯃꯣꯏ ꯁꯨꯇꯤ ꯂꯥꯛ ꯄꯄ ꯃꯇꯝꯗꯨꯁꯨ ꯌꯦꯡꯕ ꯇꯥꯕ
ꯍꯣꯏ ꯑꯗꯨꯕꯨꯗꯤ ꯌꯥꯏꯑꯦ
ꯀ ꯀꯥꯒꯦ ꯇꯧꯕꯗꯣ
ꯍꯣꯏ ꯌꯦꯡꯅꯦ
ꯑꯥ ꯃꯣꯏ ꯍꯦꯛ ꯍꯂꯛꯄꯣꯒꯠ ꯆꯠꯄ ꯃꯥ ꯁꯠꯇ ꯇꯥꯦ
ꯄꯨꯡ ꯑꯅꯤ ꯑꯍꯨꯝ ꯑꯍꯨꯝ ꯑꯗꯨꯋꯥꯏꯗ ꯑꯣꯏꯔꯁꯨ ꯌꯥꯏ ꯑꯅꯤ ꯃꯈꯥꯏ ꯑꯍꯨꯝ ꯑꯗꯨꯋꯥꯏꯗꯀꯣ
ꯎꯝ
ꯑꯗꯨꯗ ꯆꯠꯂꯗꯤ ꯆꯞ ꯆꯥꯔꯅꯦꯕ ꯌꯥꯝ ꯁꯥꯔꯔꯣꯏꯗꯅ ꯑꯗꯨꯗ ꯑꯗꯨꯝ ꯁꯥꯟꯅꯔꯒ ꯁꯥꯏꯀꯜ ꯊꯧꯕ꯭ꯔꯥ ꯀꯔꯤ ꯇꯧꯕ꯭ꯔꯥ ꯀꯣꯏ ꯀꯣꯏꯔꯒ ꯌꯦꯡ ꯌꯦꯡꯔꯒ ꯑꯗꯨꯝ ꯅꯣꯡ ꯆꯨꯗ꯭ꯔꯗꯤ ꯆꯠꯂꯁꯦ ꯆꯨꯔꯗꯤ ꯍꯥꯏꯕ ꯆꯨꯔꯗꯤ ꯅꯨꯡꯉꯥꯏꯔꯣꯏꯗꯕꯀꯣ ꯅꯠꯇ꯭ꯔꯥ
ꯎꯝ ꯍꯣꯏ ꯆꯠꯊꯣꯛꯄꯁꯤꯗꯤ ꯅꯣꯡ ꯆꯨꯔꯗꯤ ꯆꯠꯄ ꯅꯨꯡꯉꯥꯏꯇ꯭ꯔꯦ
ꯍꯣꯏ ꯅꯣꯡ ꯐꯥꯗꯣꯛꯁꯨ ꯀꯣꯏꯔꯁꯦꯕ ꯌꯨꯝꯗ ꯑꯗꯨꯝ ꯂꯩꯕꯗꯨ ꯇꯟꯈ꯭ꯔꯦꯕ
ꯇꯂꯦ ꯅꯨꯡꯉꯥꯏꯇꯔꯦ
ꯑꯗꯨꯅ ꯆꯥꯠꯊꯣꯛꯔꯁꯦ ꯆꯠꯂꯒ ꯍꯜꯂꯛꯄ ꯃꯇꯝꯗ ꯁꯤ ꯔꯦꯁꯇꯨꯔꯦꯟ ꯑꯃ ꯆꯪꯉꯒ ꯍꯥ ꯑꯆꯥꯄꯣꯠ ꯈꯔ ꯆꯥꯔꯒ ꯑꯗꯨꯝ ꯍꯜꯂꯛꯄ ꯌꯥꯔꯦꯅ
ꯑꯗꯨ ꯁꯔꯨꯛꯇꯤ ꯏꯟꯁꯥꯡ ꯐꯖꯅ ꯊꯣꯡꯔꯒ ꯆꯥꯛ ꯄꯨꯔꯒ ꯑꯃꯨꯛ ꯑ ꯅꯨꯡꯊꯤꯜ ꯅꯨꯡꯗꯥꯡꯒꯤ ꯆꯥꯛ ꯆꯥ ꯇꯣꯛꯑꯒ
ꯑꯉꯥꯡꯈꯣꯏꯒꯤꯁꯨ ꯌꯦꯡꯗꯕ ꯌꯥꯗꯦꯅ
ꯑꯥ
ꯑꯉꯥꯡ
ꯌꯥꯏꯅꯦ ꯑꯗꯨꯁꯨ ꯀꯥꯏꯗꯦꯅꯦ ꯎꯝ ꯅꯣꯡꯐꯗꯣꯛꯇꯤ ꯑꯗꯨꯃꯥꯏꯅ ꯆꯠꯂꯒ ꯎꯝ ꯆꯠꯂꯒ ꯂꯣꯏꯔꯦ ꯎꯝ ꯑꯗꯨꯅꯦ ꯑꯩꯁꯤꯅ ꯄꯥꯝꯕꯗꯨꯅꯦ
ꯑꯍꯤꯡꯗ ꯆꯥꯠꯇꯕꯅꯤꯅꯀꯣ ꯑꯍꯤꯡꯗꯗꯤ ꯕꯖꯥꯔꯁꯨ ꯐꯖꯩꯅ ꯂꯥꯏꯠ ꯉꯥꯟꯕꯅꯤꯅꯀꯣ ꯑꯉꯥꯡꯁꯤꯡꯗꯣ ꯑꯍꯤꯡꯗ ꯁꯨꯡꯄꯨ ꯄꯨꯗ꯭ꯔꯤ ꯍꯌꯦꯡꯗꯤ ꯄꯨꯔꯒ ꯑꯩꯈꯣꯏꯒꯤ ꯏꯝꯐꯥꯜꯁꯦ ꯀꯌꯥꯃꯨꯛ ꯐꯖꯕ꯭ꯔꯥꯗꯣ ꯌꯦꯡꯍꯟꯕ ꯇꯥꯔꯦ
ꯌꯦꯡꯍꯜꯂꯁꯦ ꯌꯦꯡꯍꯜꯂꯁꯦ
ꯁꯤꯗ ꯁꯨꯃꯥꯏꯅ ꯂꯩꯌꯦ ꯁꯨꯃꯥꯏꯅ ꯇꯧꯋꯦ ꯍꯥꯏ
ꯍꯣꯏ ꯀꯪꯂꯥ ꯃꯅꯨꯡ ꯆꯪꯉꯗꯤ ꯑꯃ ꯑꯃ ꯂꯩꯌꯦꯗꯅꯀꯣ
ꯎꯝ
ꯂꯥꯏ ꯈꯨꯔꯨꯝꯕ ꯃꯐꯝꯁꯨ ꯑꯁꯤꯅ ꯁꯤ ꯁꯤ ꯁꯤ ꯍꯥꯏꯔꯒ
ꯊꯥꯏꯅꯒꯤ ꯌꯨꯝ ꯁꯥꯕ ꯅꯤꯡꯊꯧꯅ ꯂꯩꯔꯝꯕ ꯑꯗꯨꯒꯨꯝꯕꯀꯣ ꯀꯣꯅꯨꯡꯗꯨꯁꯨ ꯂꯩꯌꯦ ꯍꯥꯟꯅ ꯎꯝ ꯀꯔꯤ ꯖꯦꯜꯗ ꯂꯩꯕ ꯑꯗꯨꯒꯨꯝꯕ ꯃꯐꯝ ꯑꯗꯨꯒꯨꯝꯕ ꯃꯌꯥꯝ ꯂꯩꯔꯦ
ꯑꯝ
ꯑꯗꯨꯒꯨꯝꯕꯁꯨ ꯇꯥꯛꯄꯤꯕ ꯌꯥꯔꯦ ꯑꯩꯈꯣꯏꯅ ꯌꯥꯝ ꯍꯩꯁꯤꯡꯕꯒꯤ ꯅꯠꯇ꯭ꯔꯦ ꯃꯤ ꯍꯩꯕꯗꯤ ꯁꯨꯃꯥꯏ ꯁꯤꯗ ꯑ ꯁꯤꯒꯨꯝꯕ ꯊꯝꯕꯅꯦ ꯍꯥꯏꯕꯗꯣ ꯐꯖꯅ ꯇꯥꯛꯑꯒ ꯃꯆꯥ ꯃꯁꯨ ꯄꯨꯔꯒ ꯁꯤꯗ ꯃꯥꯅ ꯂꯩꯔꯝꯗꯤ ꯁꯤꯗ ꯁꯤ ꯅꯤꯡꯊꯧꯅ ꯑ ꯂꯩꯔꯝꯕꯅꯤ ꯍꯥꯏꯕ ꯐꯖꯅ ꯇꯥꯛꯂꯒ ꯃꯤꯗꯤ ꯑꯗꯨꯝ ꯆꯠꯅꯕꯅꯦ ꯀꯪꯂꯥꯗꯁꯨ ꯑꯩꯈꯣꯏꯅ ꯀꯪꯂꯥ ꯀꯪꯂꯥ ꯍꯥꯏꯕꯗꯤ ꯆꯨꯝꯅ ꯀꯣꯏꯅꯤꯡꯉꯥꯏ ꯈꯛꯇ ꯅꯠꯇ꯭ꯔꯦꯕꯀꯣ ꯊꯥꯏꯅꯒꯤ ꯅꯤꯡꯊꯧꯅ ꯂꯩꯕ ꯑꯗꯨꯒ ꯃꯣꯏꯒꯤ ꯎꯝ ꯁꯦꯕꯥ ꯇꯧꯋꯤꯕꯁꯤꯡꯅ ꯂꯩꯔꯤꯕ ꯑꯗꯨꯒ ꯎꯝ ꯀꯔꯤ ꯍꯥꯏꯅꯤ ꯔꯦꯜꯗ ꯂꯩꯕꯁꯤꯡ ꯁꯨꯃꯥꯏ ꯁꯤ ꯁꯤꯗ ꯊꯝꯕꯅꯦ ꯍꯥꯏꯕ ꯂꯣꯏꯅꯃꯛ ꯂꯩꯌꯦ ꯍꯥꯏꯕꯀꯣ
ꯍꯣꯏ
ꯑꯗꯨ ꯃꯐꯝ
ꯂꯥꯏꯔꯤꯛ ꯃꯈꯜ ꯑꯃꯅꯦꯕ ꯑꯗꯨ ꯁꯨꯀꯣ ꯑꯩꯈꯣꯏꯒꯤ ꯃꯤꯠꯃꯛꯅ ꯎꯕꯅꯤꯅ
ꯎꯝ ꯑꯗꯨꯅꯤ ꯑꯗꯨꯅ ꯃꯔꯝ ꯂꯩꯕꯒꯤꯅꯦ ꯅꯨꯇꯤꯒꯤ ꯃꯌꯥꯝ ꯃꯌꯥꯝ ꯃꯌꯥꯝ ꯑꯗꯨꯗ ꯆꯪꯈꯤꯕꯗꯣ ꯌꯦꯡꯉꯨꯅꯦ ꯊꯥꯟꯅ ꯑꯗꯨꯝ ꯒꯔꯤꯁꯨꯨꯅꯦ ꯄꯤꯛ ꯊꯥꯟꯅ ꯂꯩ ꯊꯧꯔꯛꯑꯒ ꯂꯩꯕꯗꯣ ꯃꯅꯨꯡ ꯆꯥꯡꯉꯒꯁꯨ ꯃꯌꯥꯝ ꯑꯗꯨꯝ ꯂꯩꯔꯝꯃꯦ ꯑꯗꯨ ꯃꯔꯥꯝ ꯂꯩꯕꯒꯤꯅꯦꯕ ꯀꯔꯤꯁꯨ ꯈꯪꯂꯉꯔꯣꯏꯗ꯭ꯔꯗꯤ ꯑꯗꯨꯃꯥꯏꯅ ꯄꯨꯔꯣꯏꯀꯣ ꯃꯣꯏꯗꯨꯁꯨ
ꯑꯁꯦꯡꯕꯅꯤ ꯍꯣꯏ ꯗꯔꯀꯥꯔ ꯂꯩꯕꯒꯤ ꯄꯨꯕꯅꯤ ꯑꯩꯈꯣꯏ ꯃꯅꯤꯄꯨꯔꯗꯗꯤ ꯀꯪꯂꯥ ꯍꯥꯏꯕꯁꯦ ꯃꯃꯤꯡ ꯌꯥꯝ ꯆꯠꯈ꯭ꯔꯕꯅꯤꯅ ꯑꯣ ꯌꯥꯝ ꯐꯩꯌꯦꯅ
ꯑꯗꯨ ꯀꯪꯂꯥꯒꯤ ꯃꯇꯥꯏꯗꯒ ꯏꯁꯤꯡ ꯂꯩꯥꯏꯕꯗꯨꯗꯁꯨ ꯉꯥ ꯌꯥꯝꯗꯅ ꯎꯕ꯭ꯔꯥ
ꯀꯔꯤ
ꯑꯩ ꯀꯪꯂꯥꯒꯤ ꯏꯁꯤꯡ ꯄꯨꯈ꯭ꯔꯤꯗꯣ
ꯍꯣꯏ ꯉꯥ ꯌꯥꯝꯃꯦ
ꯑꯩ ꯑꯗꯨꯒꯨꯝꯕ ꯉꯥꯗꯣ ꯌꯦꯡꯅꯒ ꯌꯥꯝ ꯅꯨꯡꯉꯥꯏꯅꯦꯍꯦ ꯑꯆꯧ ꯑꯆꯧꯕꯁꯨ ꯂꯩꯑꯦ ꯑꯄꯤꯛꯄꯁꯨ ꯂꯩꯑꯦ
ꯄꯣꯞꯀꯣꯔꯟꯗꯣ ꯄꯨꯔꯒ ꯆꯠꯂꯗꯤ ꯐꯖꯔꯅꯤ ꯊꯥꯖꯕ ꯀꯥꯅꯨꯀꯣ
ꯎꯝ
ꯎꯝ
ꯑꯩꯗꯤ ꯍꯥꯟꯅ ꯑꯗꯨꯅ ꯂꯩꯔꯝꯒꯅꯤ ꯍꯥꯏꯅ ꯈꯟꯗꯕꯅꯦ ꯎꯁꯨ ꯎꯗꯕ ꯍꯦꯛ ꯂꯥꯛꯄ ꯇꯥꯅꯤꯀꯣ ꯑꯗꯣ ꯅꯍꯥꯟꯗꯣ ꯇꯥꯏꯗꯦꯗ ꯎꯝ ꯎꯝ ꯑꯌꯨꯛ ꯑꯗꯨꯃꯅ ꯑꯩꯈꯣꯏ ꯊꯕꯛ ꯆꯠꯊꯣꯛꯄꯗꯣ ꯑꯗꯨꯗ ꯑꯗꯨ ꯃꯇꯥꯏꯗ ꯉꯥꯏꯍꯥꯛ ꯎ ꯉꯥꯏꯔꯒ ꯑ ꯗꯥꯛꯇꯔ ꯆꯠꯄ ꯅꯨꯃꯤꯠꯇꯅꯦ ꯈꯔ ꯑꯩꯈꯣꯏ ꯉꯟꯅ ꯂꯥꯛꯄ ꯑꯗꯨꯗꯗꯤ ꯄꯨꯡ ꯑꯃ ꯍꯦꯟꯅ ꯉꯥꯏꯒꯗꯧꯕ ꯂꯩꯕꯒꯤꯀꯣ ꯑꯁꯕꯗ ꯔꯣꯝꯗ ꯑꯩꯈꯣꯏ ꯀꯪꯂꯥ ꯃꯅꯥꯛꯇꯗ ꯈꯣꯡ ꯑꯣꯏꯅ ꯆꯠꯁꯦ ꯍꯥꯏꯅ ꯑꯩꯈꯣꯏꯁꯦ ꯆꯠꯂꯦꯕ ꯑꯗꯨꯗꯨꯗꯤ ꯉꯥꯏꯍꯥꯛ ꯁꯨ ꯆ ꯁꯨ ꯍꯤ ꯊꯛꯁꯦꯅ ꯉꯥꯏꯔꯤꯕꯗꯨꯗ ꯑꯩ ꯉꯥꯗꯣ ꯑꯆꯧ ꯑꯆꯧꯕꯗꯣ ꯑꯗꯨꯝ ꯊꯣꯔꯛꯄꯗꯣ ꯎꯕꯗꯨꯗꯤ ꯑꯩꯗꯤ ꯂꯕꯅꯤꯅꯦ
ꯉ ꯁꯥꯏꯠ ꯉꯥꯡꯕꯁꯨ ꯂꯩꯕꯅꯤꯅꯦꯗꯣ ꯑꯗꯨꯗꯒꯤ ꯉꯥꯡꯕꯁꯨ ꯁꯨ ꯂꯩꯑ ꯑꯗꯨꯒ
ꯃꯣ ꯄꯨꯁꯨ ꯂꯥꯏꯌꯦ ꯑꯥ ꯍꯣꯏ ꯑꯗꯨꯒ ꯉꯧꯕꯁꯨ ꯑꯗꯨꯝ ꯎꯑꯦ ꯑꯗꯨ ꯃꯆꯥꯁꯨ ꯎꯑꯦ ꯄꯣꯔꯣꯝꯁꯨ ꯎꯑꯦ ꯀꯣ ꯑꯩ ꯄꯣꯔꯣꯝꯗꯨꯁꯨ ꯌꯥꯝ ꯌꯥꯝ ꯆꯥꯕꯁꯨ ꯂꯩꯔꯝꯃꯦ
ꯑꯉꯥꯡꯁꯤꯡꯗꯨꯅ ꯆꯠꯅꯤꯡꯂꯤꯕꯅꯤꯅꯦ
ꯎꯝ ꯑꯗꯨꯒꯨꯝꯕ ꯄꯨꯈ꯭ꯔꯤꯗꯁꯨ ꯑꯩꯈꯣꯏꯁꯨ ꯁꯥꯅꯤꯡꯉꯦꯍꯦ
ꯁꯦꯡꯕ
ꯎꯝ ꯑꯗꯨꯒꯨꯝꯕ ꯁꯥꯔꯒ ꯃꯥꯗ ꯉꯁꯤ ꯉꯥ ꯆꯥꯔꯤꯁꯦ ꯍꯥꯏꯔꯗꯤ ꯑꯗꯨꯝ ꯍꯦꯛꯇ ꯄꯨꯈ꯭ꯔꯤꯗꯒꯤ ꯂꯧꯈꯠꯂꯒ ꯆꯥꯕꯗꯣ ꯌꯥꯝ ꯅꯨꯡꯉꯥꯏꯔꯝꯃꯅꯤꯀꯣ ꯅꯨꯡꯉꯥꯏꯗ ꯑ
ꯑꯩꯗꯤ ꯀꯪꯂꯥ ꯃꯅꯨꯡ ꯆꯪꯅꯒ ꯍꯤꯒ ꯇꯣꯡꯅꯤꯡꯉꯤꯅꯦ ꯑꯗꯨꯗꯤ ꯌꯥꯝ ꯀꯤꯅꯤꯉꯥꯏꯁꯨ ꯂꯩꯇꯦꯗꯅ ꯑꯥ ꯂꯣꯛꯇꯥꯛ ꯄ꯭ꯔꯣꯖꯦꯛ ꯔꯣꯝꯗꯗꯤ ꯀꯤꯌꯦꯦꯕ ꯅꯠꯇ꯭ꯔ
ꯍꯣꯏ
ꯑꯁꯤꯗꯗꯤ ꯀꯤꯅꯤꯡꯉꯥꯏꯁꯨ ꯂꯩꯇꯦ
ꯎꯝ ꯑꯩꯈꯣꯏꯕꯨꯗꯤ ꯇꯧꯍꯟꯒꯗꯧꯕ ꯃꯥꯟꯗꯦꯗ ꯑꯗꯨꯗꯗꯤ
ꯑꯗꯨꯅꯦ ꯇꯣꯡꯍꯜꯂꯣꯏ
ꯑꯥ
ꯇꯝꯕ ꯃꯥꯂꯦ
ꯆꯠꯅꯤꯡꯕꯅ ꯂꯣꯏꯔꯦ ꯍꯌꯦꯡ ꯉꯥꯏꯕꯗ
ꯑ ꯋꯥꯔꯦ ꯍꯧꯖꯤꯛꯐꯥꯎ ꯍꯧꯖꯤꯛꯇ ꯉꯥꯏꯕꯗ ꯋꯥꯔꯦ
ꯋꯥꯈꯟꯗꯨꯗ ꯑꯗꯨꯝ ꯆꯠꯅꯤꯡꯕꯒꯤ ꯋꯥꯈꯟꯗ ꯐꯥꯎꯔꯦꯕ
ꯈꯪꯗꯔꯦ
ꯆꯠꯂꯒ ꯂꯣꯏꯔꯦꯅꯦ ꯎꯝ ꯑꯗꯣ ꯍꯩꯅꯧꯗꯨꯁꯨ ꯂꯩꯕꯨ ꯂꯩꯔꯝꯕꯖꯥꯠꯂꯥ
ꯍꯪꯉꯦ ꯂꯩꯔꯝꯒꯅꯤꯗ ꯉꯟꯅ ꯄꯥꯟꯕꯁꯨ ꯨ ꯂꯩꯌꯦ ꯊꯦꯡꯅ ꯄꯥꯟꯕꯁꯨ ꯂꯩꯕꯅꯦꯕꯀꯣ ꯍꯩꯅꯧꯗꯨꯁꯨ
ꯑꯗꯨ ꯑꯣꯏꯕꯅꯤꯅ ꯂꯩꯔꯝꯒꯅꯤ ꯃꯆꯥ ꯃꯆꯥꯁꯨ ꯂꯩꯕꯅꯦ ꯑꯆꯧꯕꯁꯨ ꯂꯩꯕꯅꯦ ꯄꯤꯛꯄ ꯈꯣꯏꯗꯨꯁꯨ ꯂꯩꯕꯅꯦꯕꯀꯣ
ꯎꯝ
ꯈꯪꯗꯦ ꯃꯤꯅꯗꯤ ꯍꯥꯏꯌꯦ ꯃꯍꯥꯕꯂꯤꯒꯤ ꯌꯣꯡꯗꯣ ꯃꯔꯥꯛ ꯃꯔꯥꯛ ꯂꯥꯛꯑꯦ ꯍꯥꯏꯕꯗ ꯆꯨꯝ ꯑꯗꯨ ꯆꯨꯝꯕ꯭ꯔꯥ ꯆꯨꯝꯗꯕ꯭ꯔꯥ ꯀꯣ
ꯈꯪꯗꯦꯕꯣ ꯑꯗꯨꯕꯨꯗꯤ ꯂꯥꯛꯁꯨ ꯂꯥꯛꯉꯝꯕ ꯌꯥꯏꯌꯦ ꯍꯥꯏꯕꯗꯤ ꯄꯥꯝꯕꯤ ꯌꯥꯝꯕꯗꯤ ꯃꯊꯪ ꯃꯊꯪ ꯆꯪꯪꯔꯛꯄꯁꯨ ꯌꯥꯏꯑꯕꯀꯣ
ꯎꯝ ꯑꯁ ꯃꯍꯥꯕꯂꯤꯒꯤ ꯂꯣꯡꯗꯨꯁꯨ ꯌꯥꯝꯕꯗꯣꯀꯣ
ꯎꯝ
ꯌꯥꯝꯃꯦ ꯃꯌꯥꯡꯈꯣꯏꯅꯁꯨ ꯃꯆꯤꯟꯖꯥꯛ ꯊꯥꯛꯄ ꯂꯥꯛꯀꯅꯤ
ꯎꯝ
ꯑꯗꯨ ꯃꯇꯝꯗꯗꯤ ꯑꯂꯥꯏ ꯂꯣꯏꯔꯦ ꯑꯩꯗꯤ ꯀꯤꯌꯦ
ꯑꯁ ꯌꯣꯡꯁꯤꯁꯨ ꯎꯝ ꯀꯩꯅꯣ ꯃꯤꯕꯨꯁꯨ ꯑꯇꯦꯛ ꯇꯧꯕꯅꯤꯅꯦ ꯃꯥꯗꯤ ꯎꯝ ꯍꯣꯏ ꯑꯗꯨꯃꯥꯏ ꯇꯧꯄꯅꯦ
ꯑꯗꯨꯒ ꯃꯆꯥ ꯃꯆꯥꯁꯨ ꯂꯩꯌꯦ
ꯍꯣꯏ
ꯄꯤꯇ꯭ꯔꯨ
ꯌꯣꯡꯁꯦ ꯃꯆꯥꯁꯤꯡꯗꯣ ꯌꯥꯝ ꯅꯨꯡꯁꯤꯌꯦ ꯑꯩꯗꯤ ꯌꯥꯝꯅ ꯀꯩꯅꯣ ꯌꯥꯝ ꯁꯤꯡꯂꯒ ꯀꯣ ꯑ ꯑꯥ ꯑꯗꯨꯃꯥꯏꯅ ꯇꯧꯔꯒ ꯌꯥꯝ ꯅꯨꯡꯁꯤꯅꯕꯁꯨ ꯃꯥꯁꯨ ꯃꯣꯏꯗꯤ ꯇꯧꯋꯦ ꯑꯆꯧꯕꯕꯨꯗꯤ ꯌꯥꯝ ꯄꯥꯝꯗꯦ ꯑ ꯑꯗꯣ ꯃ ꯁꯥꯗꯣ ꯑꯩ ꯌꯨꯝꯗꯁꯨ ꯑꯗꯨꯝ ꯊꯝꯂꯒ ꯁꯥꯟꯅꯔꯒ ꯑꯗꯨꯃꯥꯏꯅ ꯇꯧꯅꯤꯡꯉꯦ ꯑꯩꯗꯤ ꯑꯗꯨ ꯃꯥ ꯑ ꯍꯥꯏꯕꯗꯤ ꯎꯝ ꯇꯨꯃꯤꯟꯅ ꯂꯩꯕ ꯁꯔꯨꯛꯗꯤ ꯃꯥꯕꯨ ꯑꯗꯨꯝ ꯂꯩꯔꯗꯤ ꯋꯥꯈꯟꯗꯣ ꯀꯔꯤ ꯍꯥꯏꯅꯤ
ꯑꯋꯥ ꯄꯣꯠꯂꯣꯝꯗꯨꯁꯨ ꯃꯣꯏ ꯃꯥꯅ ꯃꯥꯡꯍꯜꯂꯦꯗꯅ ꯃꯣꯏ ꯃꯥꯕꯨ ꯑꯗꯨꯃꯥꯏꯅ ꯁꯥꯟꯅꯕꯗꯨꯗ ꯋꯥꯈꯟꯁꯦ ꯀꯥꯎꯊꯣꯛꯄ ꯉꯝꯃꯦꯕ ꯑꯣ ꯑꯗꯨꯅ ꯑꯗꯨ ꯌꯦꯡꯔꯒ ꯑꯩꯅ ꯑꯗꯨꯝ ꯁꯥꯟꯅꯔꯒ ꯀꯩꯔꯤꯅꯦ ꯀꯣꯛ ꯈꯣꯠꯂꯣꯒꯨꯝꯕꯀꯣ ꯑꯗꯨꯃꯥꯏꯅ ꯇꯧꯔꯒ ꯁꯦꯝꯔꯒ ꯆꯥꯍꯜꯂꯒ ꯑꯃꯨꯛ ꯇꯧꯕ ꯑꯃꯨꯛ ꯃꯥꯒꯤ ꯐꯤꯔꯣꯜ ꯇꯨꯕꯤꯕ ꯂꯤꯠꯍꯟꯕ ꯑꯗꯨꯃꯥꯏꯅ ꯏꯔꯨ ꯊꯥꯕꯤꯕ ꯏꯔꯨꯕꯤꯕꯀꯣ ꯑꯗꯨꯃꯥꯏꯅ ꯇꯧꯔꯒ ꯑꯩꯗꯤ ꯁꯦꯝꯔꯒ ꯌꯦꯡꯅꯤꯡꯉꯦ ꯃꯆꯥꯗꯣ
ꯑꯗꯨꯗ ꯌꯣꯡꯁꯤꯡꯁꯦ ꯐꯖꯅꯗꯤ ꯁꯤꯡꯕ ꯃꯥꯜꯂꯦ ꯈꯔ ꯑꯍꯟ ꯍꯥꯏꯕ ꯇꯥꯔꯦꯀꯣ ꯆꯍꯤ ꯌꯥꯝꯈ꯭ꯔꯕꯈꯣꯏꯁꯦ ꯑꯗꯨꯝ ꯊꯥꯛꯄ ꯂꯥꯛꯄ ꯃꯤ ꯃꯁꯛꯁꯨ ꯈꯪꯉꯦꯕ
ꯑꯣ ꯍꯣꯏ ꯎꯝ
ꯃꯁꯛ ꯑꯗꯨꯝ ꯃꯄꯨꯒꯤ ꯃꯁꯛ ꯈꯪꯉꯦ ꯍꯥꯏꯕ ꯇꯥꯔꯦꯀꯣ ꯑꯗꯨ ꯈꯪꯉꯒ ꯑꯗꯨꯝ ꯆꯪꯉꯦ ꯍꯥꯏꯔꯗꯤ ꯑꯗꯨꯝ ꯂꯥꯛꯀꯅꯤ ꯃꯥꯒꯤ ꯃꯅꯥꯛꯇ ꯂꯥꯛꯀꯅꯦꯕ ꯑꯇꯣꯞꯄ ꯈꯣꯏꯅꯤ ꯈꯔ ꯅꯥꯎꯕ ꯈꯣꯏꯁꯤꯡꯗꯤ ꯀꯧꯒꯅꯤ ꯃꯃꯤꯡ ꯀꯧꯒꯅꯤ ꯀꯧꯔꯒ ꯑꯗꯨꯝ ꯀꯨꯝꯔꯛꯀꯅꯦꯕꯀꯣ
ꯎꯝ ꯑꯗꯨ ꯀꯩꯅꯣꯅꯦ ꯌꯣꯡꯁꯤꯁꯨ ꯑꯩꯈꯣꯏ ꯎꯝ ꯃꯤꯒꯨꯝꯅ ꯃꯤꯗꯒꯤ ꯃꯣꯏꯅ ꯍꯟꯊꯕ ꯍꯥꯏꯕꯁꯦ ꯑ ꯀꯔꯤ ꯂꯥꯏꯔꯤꯛ ꯄꯥꯕꯒꯨꯝꯕꯗ ꯑꯩꯈꯣꯏꯒꯤ ꯃꯨꯛ ꯁꯤꯡꯗꯦ ꯍꯥꯏꯕ ꯋꯥꯅꯦꯕꯀꯣ
ꯍꯣꯏ
ꯃꯤꯒꯨꯝꯕꯒꯤ ꯋꯥꯈꯜ ꯃꯣꯏꯁꯨ ꯑꯌꯥꯝꯕꯗꯤ ꯂꯩꯌꯦꯕ ꯃꯣꯏꯅ ꯈꯪꯕ ꯉꯝꯗꯕ ꯕ ꯍꯥꯏꯕꯗꯤ ꯂꯥꯏꯔꯤꯛ ꯄꯥꯕ ꯀꯣꯛꯇ ꯑꯗꯨꯒꯨꯝꯕ ꯇꯧꯔꯒ ꯁꯨꯃꯥꯏꯅ ꯇꯧꯒꯗꯧꯕ ꯍꯥꯏꯕꯒꯤ ꯋꯥꯠꯂꯦ ꯍꯥꯏꯕ ꯋꯥꯅꯦꯕꯀꯣ ꯃꯣꯏꯅ ꯅꯨꯡꯁꯤꯕꯁꯨ ꯈꯪꯉꯤ ꯅꯠꯇ꯭ꯔ ꯃꯆꯥꯅꯤ ꯍꯥꯏꯕꯗꯨꯁꯨ ꯈꯪꯉꯦ ꯑꯗꯨ ꯗ ꯐꯥ ꯑꯐ ꯐꯠꯇꯁꯨ ꯈꯪꯉꯦ ꯎꯝ ꯁꯤꯅ ꯐꯨꯒꯠꯂꯦ ꯍꯥꯏꯕ ꯃꯁꯛ ꯁꯨ ꯈꯪꯉꯦ ꯅꯠꯇ꯭ꯔꯥ ꯅꯨꯡꯁꯤꯕꯤꯌꯨ ꯑꯗꯨꯃ ꯑꯥ ꯑꯩꯈꯣꯏ ꯃꯤꯒ ꯑ ꯃꯥꯟꯅꯔꯕꯅꯦ ꯑꯗꯨꯕꯨ ꯑꯩꯈꯣꯏ ꯃꯤ ꯃꯤꯁꯤꯅ ꯍꯦꯜꯂꯦ ꯍꯥꯏꯕ ꯋꯥ ꯈꯛꯇꯅꯦꯕꯀꯣ ꯑꯗꯨꯅ ꯌꯥꯝꯅ ꯅꯨꯡꯁꯤꯌꯦ ꯑꯩꯗꯤ ꯌꯣꯡꯕꯨꯁꯦ ꯃꯤꯒ ꯃꯤ ꯆꯞ ꯃꯥꯟꯅꯑꯕ ꯃꯁꯥꯛꯇꯨꯁꯨ ꯃꯣꯏꯅ ꯑꯩꯈꯣꯏꯕꯨ ꯇꯧꯕꯗꯁꯨ ꯌꯥꯝ ꯌꯦꯡꯕꯗ ꯌꯥꯝ ꯅꯨꯡꯁꯤꯌꯦꯕ
ꯑ